ꯍꯜꯂꯣ
ꯎꯝ ꯀꯩꯗꯧꯔꯝꯃꯤꯅꯣ
ꯆꯥꯛ ꯇꯣꯛꯄꯒꯤ ꯐꯝꯃꯝꯃꯤꯅꯤ
ꯀꯩ ꯃꯊꯦꯜ ꯆꯥꯔꯕ
ꯇꯦꯜꯖꯦ ꯀꯪꯁꯣꯏ ꯑꯝ ꯆꯥꯔꯦ ꯍꯋꯥꯏ ꯊꯣꯡ ꯑꯃꯒ
ꯑꯍꯥꯎꯕ ꯉꯥꯛꯇꯅꯤꯅꯦ ꯑꯩ ꯆꯥꯛ ꯆꯥꯗ꯭ꯔꯤꯌꯦ
ꯑꯍꯥꯎꯕ ꯉꯥꯛꯇꯅꯦ
ꯑꯍꯥꯎꯕꯉꯥꯛꯇꯨꯅ
ꯄꯨꯡ ꯀꯌꯥ ꯆꯥꯗꯣꯏꯅꯣ
ꯑꯥ ꯉꯥꯍꯥꯛ ꯂꯩꯔ ꯆꯥꯔꯅꯤ ꯊꯕꯛ ꯂꯣꯏꯗ ꯉꯥꯏꯔꯤ ꯑꯗꯨꯏꯅꯤ
ꯎꯝ ꯀꯩ ꯊꯕꯛ ꯇꯧꯔꯦ
ꯏꯁꯤꯡ ꯍꯣꯜꯂꯨꯏꯅꯤꯅꯦ ꯇꯣꯂꯨ ꯌꯥꯗꯕꯩ
ꯆꯥꯛꯀ ꯆꯪꯉꯅꯤ ꯊꯕꯛꯀ ꯇꯧꯔꯅꯤꯅ
ꯎꯝ ꯆꯥꯛꯄꯨ ꯆꯥꯅꯤꯡꯗꯩꯖꯤꯅꯤꯅꯦ ꯎꯝ ꯀꯩꯝ ꯆꯠꯊꯣꯛꯇ꯭ꯔꯕꯣ ꯍꯧꯖꯤꯛꯀꯥꯟꯖꯤꯕꯨ ꯀꯃꯥꯏꯅ ꯇꯧꯔꯤꯒꯦ
ꯆꯠꯂꯦ ꯌꯥꯝ ꯇꯣꯏꯅꯗꯤ ꯆꯠꯇꯦ ꯥꯅꯨꯡꯗꯥꯡꯋꯥꯏꯔꯝꯒꯨꯝꯕ ꯋꯥꯀꯤꯡ ꯈꯥ ꯆꯠꯂꯦ
ꯎꯝ ꯋꯥꯛꯀꯤꯡ ꯆꯠꯄꯁꯦ ꯍꯛꯆꯥꯡ ꯐꯗꯣꯏꯅꯦ
ꯆꯥꯡꯖꯦ ꯐꯔ ꯂꯩ ꯄꯣꯠꯅꯤꯗ ꯑꯃꯨꯛ ꯍꯟꯅ ꯐꯔꯒꯦ ꯇꯧ
ꯎꯝꯎꯝ ꯐꯍꯜꯂꯣ ꯐꯍꯜꯂꯣ ꯋꯥꯀꯤꯡ ꯆꯠꯄꯖꯦ ꯆꯥꯕꯁꯨ ꯅꯨꯡꯉꯥꯏꯗꯅ ꯉꯥꯛꯇꯪ ꯆꯠꯊꯣꯔ ꯍꯨꯃꯥꯡ ꯉꯥꯇꯪ ꯍꯥꯏꯗꯤ ꯀꯥꯂꯦꯟꯅꯤꯅ ꯈꯤꯇꯪ ꯆꯠꯄꯗ ꯍꯨꯃꯥꯡ ꯁꯧꯕꯅꯦꯕ
ꯎꯝ
ꯎꯝ ꯍꯜꯂꯛꯑꯒ ꯆꯥꯕꯖꯨ ꯅꯨꯡꯉꯥꯏꯗꯅ ꯏꯔꯨꯒ ꯂꯨꯖꯊꯣꯛꯑꯒ ꯇꯨꯝꯕꯖꯨ ꯅꯨꯡꯉꯥꯏꯔꯦ
ꯅꯨꯉꯥꯏ
ꯀꯩ ꯃꯊꯦꯜꯗꯤ ꯊꯣꯡꯈꯔꯕ
ꯑꯁ ꯑꯗꯨꯖꯨ ꯈꯪꯗꯦꯗ ꯇꯨꯝꯃꯒꯣꯂꯦ ꯇꯨꯝ ꯍꯧꯒꯠꯂꯛꯑꯦ ꯑꯗꯒꯤ ꯏꯁꯤꯡ ꯍꯣꯠꯅ ꯂꯩꯔꯝꯃꯦ ꯕ꯭ꯔꯁ ꯇꯧꯔꯨꯔꯒ ꯂꯤꯁꯤꯡ ꯍꯨꯟ ꯃꯉꯥ ꯌꯥꯎꯁꯜꯂꯦ
ꯑꯗꯨꯒ ꯁꯦꯟꯇꯦꯛꯁ ꯑꯃ ꯊꯟꯕ ꯇꯣꯛꯊꯣꯛꯑꯦ ꯑꯗꯨꯗꯒꯤ ꯀꯥꯔꯒ ꯐꯝꯃꯤ
ꯉꯥꯍꯣꯠꯇꯪ ꯂꯩꯔꯗꯤ ꯆꯥꯛ ꯆꯥꯕꯒꯤ ꯁꯤꯟꯕ ꯂꯥꯡ ꯊꯣꯛ ꯌꯥꯅꯤ ꯄꯨꯡ ꯌꯥ ꯇ ꯁꯪꯒꯤ
ꯎꯝ ꯄꯨꯡꯒꯤ ꯍꯧꯖꯤꯛꯀꯥꯟ ꯖꯣꯔꯣ ꯖꯣꯔꯣ ꯆꯠꯂꯤꯅ ꯉꯔꯥꯡꯗꯨ ꯑꯩꯗꯤ ꯄꯨꯡ ꯅꯤꯄꯥꯟ ꯑꯗꯥꯏ ꯇꯥꯕꯗ ꯉꯥꯏ ꯉꯔꯥꯡ ꯑꯩꯈꯣꯏ ꯒꯦꯝ ꯁꯥꯟꯅꯔꯝꯃꯤꯗꯅ ꯑꯗꯨ ꯂꯣꯏꯔꯒ ꯑꯩꯒꯤ ꯄꯨꯡꯗꯣ ꯅꯤꯄꯥꯟ ꯈꯔ ꯍꯦꯟꯕꯗ ꯉꯥꯏꯔꯤꯕꯣꯏ ꯅꯤꯡꯉꯨꯔꯦ ꯆꯥꯛ ꯆꯥꯕꯗꯣ ꯄꯨꯡ ꯇꯔꯥ ꯍꯦꯜ ꯂꯩꯔꯝꯃꯦ
ꯑꯗꯨꯁꯨ ꯃꯤ ꯍꯥꯏꯔ ꯈꯪꯉꯤꯅꯦ ꯍꯥꯏꯕ ꯐꯣꯟꯗꯣ ꯑꯗꯨꯝ ꯄꯥꯏꯅꯦ ꯄꯨꯡ ꯌꯦꯡꯗꯔꯤꯅꯦꯕ
ꯍꯥꯏꯗꯤ ꯑꯩꯅ ꯑꯃꯨꯛ ꯄꯤꯕꯅꯤ ꯊꯣꯛꯑꯒ ꯅꯪꯗꯣ ꯍꯧꯖꯤꯟꯂꯦ ꯄ꯭ꯔꯣ
ꯑꯣ ꯑꯗꯨ ꯑꯩ ꯈꯪꯍꯧꯗ꯭ꯔꯦ ꯍꯥꯏꯗꯤ ꯑꯩ ꯁꯣꯝꯗ ꯀꯩꯅꯣꯝ ꯇꯧꯔꯤꯉꯩꯗ ꯐꯣꯜ ꯂꯥꯛꯄꯒꯤ ꯀꯩꯝꯇꯉꯥꯏꯗ ꯀꯩꯝꯇ ꯂꯩꯔꯝꯗ꯭ꯔꯦ ꯑꯗꯨꯗꯩꯩ ꯇꯣꯛꯅꯈ꯭ꯔꯥ ꯃꯥꯜꯂꯦ
ꯀꯩ ꯃꯊꯦꯜꯅ ꯍꯧꯔꯛꯏꯦ ꯍꯧꯖꯤꯛꯀꯥꯟꯁꯤꯕꯣ
ꯑꯁ ꯆꯠ ꯑꯁ ꯀꯩꯅꯣ ꯆꯥꯕꯕꯨ ꯌꯥꯔꯗꯤ ꯂꯣꯏ ꯍꯥꯎꯔꯣ ꯍꯦꯖꯤꯛ
ꯎꯝ ꯆꯥꯔꯦ
ꯑꯊꯣꯡꯕꯥ ꯑꯗꯨꯝ ꯆꯥꯏ ꯆꯥꯕꯕꯨ ꯌꯥꯔꯗꯤ ꯍꯥꯎꯋꯦ ꯌꯨꯝ ꯂꯩꯔꯕꯨꯗꯤ ꯈꯔ ꯈꯟꯕꯀꯣ ꯉꯁꯥꯏ ꯂꯩꯔꯒꯗꯤ ꯑꯗꯨꯝ ꯆꯥꯕꯕꯨ ꯌꯥꯔꯗꯤ ꯑꯗꯨ ꯂꯣꯏ ꯍꯥꯎꯋꯦ
ꯆꯥꯛꯁꯦ ꯀꯅꯥꯝ ꯊꯣꯡꯕꯤ ꯉꯁꯤꯁꯤꯕꯣ
ꯆꯥꯛꯁꯦ ꯑꯩꯈꯣꯏ ꯑꯩꯈꯣꯏ ꯁꯤꯁꯇꯔ ꯑꯍꯨꯝꯕꯗ ꯂꯩꯌꯦ ꯃꯣꯏꯅ ꯀꯅꯥꯥꯟ ꯊꯣꯡꯅꯤꯡꯅꯕꯁꯨ ꯆꯞ ꯆꯕꯤꯁꯨ ꯈꯪꯍꯧꯗ꯭ꯔꯦ
ꯃꯣꯏ ꯃꯛꯇꯥ ꯃꯅꯗꯗꯤ ꯊꯣꯡꯉꯦꯕ
ꯎꯟ
ꯍꯣꯔ ꯃꯅꯤꯗꯨ ꯍꯣꯔꯦꯟ ꯃꯊꯦꯜ ꯁꯔꯄ꯭ꯔꯥꯏꯖꯅꯦ ꯆꯥꯗꯣꯏꯁꯦ
ꯁꯨꯔꯣꯔꯤꯁꯦ ꯉꯥꯛꯇꯅꯦꯕꯣ ꯍꯧꯖꯤꯛꯀꯥꯟ ꯍꯥꯟꯅ ꯄ꯭ꯔꯤꯗꯤꯛꯀ ꯇꯧꯕ ꯀꯥꯏꯁꯤꯗꯤ ꯏꯪꯟꯖꯥꯛ ꯑꯍꯧꯎꯕ ꯅꯨꯃꯤꯠꯇꯒ ꯈꯪꯕꯩ ꯋꯥꯅꯤ
ꯎꯝ ꯆꯥꯗꯧꯋꯒ ꯍꯥꯡ ꯈꯪꯕꯗ ꯁꯤ
ꯑꯩꯈꯣꯏ ꯑꯩꯈꯣꯏꯅ ꯆꯠꯇꯣꯏꯅꯦ ꯅꯪꯀꯣ
ꯎꯝ
ꯑꯗꯨꯅ ꯉ ꯁꯤ ꯃꯆꯥꯥꯗꯣꯏꯔꯦ ꯑꯍꯥꯎꯕ ꯊꯣꯡꯕꯔꯣꯏꯔ ꯈꯪꯉꯦꯕ ꯑꯗꯨꯝ ꯅꯠꯇ꯭ꯔꯗꯤ ꯈꯪꯗꯦꯕ
ꯑꯍꯧꯕꯁꯦ ꯆꯥꯗꯣꯔꯦ ꯈꯪꯉꯥꯗꯤ ꯏꯁꯥꯗ ꯀꯩ ꯐꯧꯕꯤꯒꯦ ꯑꯩꯗꯤ ꯍꯥꯟꯅ ꯇꯨꯍꯟꯅꯕ
ꯍꯥꯎꯗ꯭ꯔꯔꯤꯗ ꯍꯥꯏꯗꯤ ꯂꯩꯔꯨꯔꯨꯔꯅꯤ ꯍꯜꯂꯛꯑꯅꯤ ꯃꯣꯏ ꯍꯥꯏꯗꯤ ꯌꯦꯟꯖꯥꯡ ꯍꯥꯎꯕꯒꯨꯝꯕ ꯊꯣꯡꯕꯗ ꯑꯩꯈꯣꯏꯅꯁꯨ ꯑꯗꯨꯝ ꯊꯣꯡꯉꯦꯕ
ꯎꯝ
ꯍꯥꯏꯗꯤ ꯑꯩꯈꯣꯏ ꯏꯁꯥꯅ ꯊꯣꯡꯖꯔꯒ ꯅꯨꯡꯉꯥꯏꯖꯒꯤ ꯇꯥꯏꯞꯇꯀꯣ ꯌꯦꯡ ꯑꯃ ꯊꯣꯡꯕꯒꯤꯗꯤ ꯏꯁꯥꯅ ꯊꯣꯡꯕ ꯅꯨꯡꯉꯥꯏꯌꯦꯦ ꯀ ꯇꯧꯔ ꯁꯥꯏ ꯆꯥꯕꯗ ꯌꯨꯝꯗꯧꯕꯒꯨꯝꯕ ꯆꯥꯔꯒꯗꯤ ꯀꯩꯅꯣ ꯑꯩꯈꯣꯏ ꯄꯂꯦꯝꯅ ꯊꯣꯡꯉꯒꯅ ꯍꯦꯟꯅ ꯍꯥꯎꯧꯕꯩ ꯇꯥꯏꯞꯇꯣꯔꯦ ꯏꯁꯥꯅꯒꯗꯤ ꯊꯣꯡꯅꯤꯡꯗ꯭ꯔꯦ ꯌꯨꯝꯣꯟꯗꯗꯤ ꯂꯝ ꯆꯠꯊꯣꯛꯑꯗꯤ ꯏꯁꯥꯅ ꯊꯣꯡꯅ ꯍꯥꯎꯋꯦ ꯇ ꯇꯧꯁꯦ
ꯌꯨꯝꯗꯗꯤ ꯑꯩꯉꯣꯟꯗꯤ ꯍꯦꯟꯕ ꯑꯃ ꯂꯩꯌꯦꯗꯣ ꯑꯗꯨ ꯅ ꯊꯒꯅꯦꯣꯟꯥꯟꯇꯗ
ꯃꯥꯥꯏ ꯄꯣꯛꯄꯗꯒꯤ ꯍꯥꯏꯗꯤ ꯄꯤꯖꯔ ꯂꯥꯛꯑꯕꯅꯤꯅ ꯃꯍꯥꯎꯗꯣ ꯑꯇꯩ ꯑꯇꯩ ꯑꯍꯣꯡꯕ ꯆꯥꯅꯤꯡꯗꯕꯗꯣ
ꯑ
ꯍꯧꯖꯤꯛꯀꯥꯟꯁꯨ ꯕꯣꯜꯁꯨ ꯉꯁꯤꯁꯨ ꯂꯩꯇꯕ꯭ꯔꯣ ꯉꯔꯥꯡꯁꯨ ꯂꯩꯇ꯭ꯔꯦ
ꯐ꯭ꯔꯥꯏꯗꯤꯔ ꯇ꯭ꯔꯥꯏꯗꯤꯇ ꯇꯥꯒꯝ ꯇꯧꯉꯅꯤꯕꯣꯗꯤ
ꯑꯁ ꯂꯣꯏꯔꯦꯦ ꯑꯥꯔꯖꯦꯟꯇꯤꯅꯥ ꯁꯤꯊꯕ ꯃꯌꯥꯝꯁꯤꯅ ꯃꯔꯣꯜ ꯑꯃ ꯏꯖꯤꯞꯅꯁꯨ ꯐꯣꯜ ꯇꯧꯔꯤꯅꯤ ꯑꯔꯖꯦꯟ ꯅꯥꯁꯨ ꯈꯔꯗꯤ ꯑꯗꯨꯝ ꯇꯧꯋꯦ ꯑꯗꯣ ꯍꯥꯏꯗꯤ ꯐꯤꯌꯔ ꯃꯦꯠꯁꯅꯦꯕ ꯁꯥꯟꯅꯩ ꯑꯗꯨꯝ ꯃꯣꯏꯅ ꯈꯜꯂꯤꯁꯤꯅ ꯁꯣꯨꯝꯗ ꯔꯤꯛ ꯑꯣꯏꯔꯦ ꯄꯩꯁꯥ ꯅꯝꯃꯦ ꯀꯔꯞꯁꯟ ꯇꯧꯔꯦ ꯐꯤꯐꯥ ꯄ꯭ꯔꯤꯟꯁꯦꯁ ꯑꯗꯨ ꯇꯧꯔꯦꯗꯥ ꯇꯧꯔꯦ ꯌꯥꯝ ꯉꯥꯡꯉꯦꯗꯀꯣ
ꯍꯣꯏꯔ ꯄꯩꯐꯥꯗ ꯄꯩꯁꯥ ꯅꯝ ꯌꯥꯕꯁꯤꯅꯦ ꯍꯥꯏꯅꯤꯡꯉꯁꯤꯦ
ꯑꯗꯨꯅꯦ ꯑꯩꯁꯦ ꯀꯩꯅꯣ ꯇꯧꯕꯖꯥꯠꯅꯦ ꯃꯣꯏꯁꯦ ꯕꯣꯜ ꯅꯣꯂꯦꯖꯁꯦ ꯀꯩꯅꯣ ꯄꯣꯔꯇꯨꯒꯜꯒꯤ ꯕꯣꯜ ꯅꯣꯂꯦꯖ ꯈꯛꯇꯪ ꯂꯩꯕ ꯑꯇꯩꯒꯤꯗꯤ ꯍꯥꯏꯗꯤ ꯑꯇꯣꯞꯄ ꯌꯦꯡꯉꯑꯀꯥꯟꯗꯗꯤ ꯑꯝꯁꯨ ꯌꯥꯎꯗꯕꯩ ꯇꯥꯏꯞ ꯇꯧꯕ ꯍꯥꯏꯇꯥꯔꯦ ꯃꯤ ꯃꯃꯤꯡ ꯀꯩꯀꯥꯗꯤ ꯈꯔ ꯈꯪꯖꯔꯦꯀꯣ
ꯑꯗꯨꯒꯤ ꯏꯖꯨꯀ ꯁꯥꯟꯅꯈꯤꯕꯗꯨꯖꯦꯟꯇꯤꯅꯥ ꯅꯠꯜꯂꯝꯗ꯭ꯔꯒꯗꯤ ꯃꯣꯏ ꯁꯨꯝꯥꯏ ꯍꯥꯏꯁꯦ ꯍꯥꯏꯔꯣꯏꯑꯕ
ꯍꯥꯏꯔꯣꯏ ꯍꯥꯏꯔꯣꯏ ꯀꯩꯝ ꯍꯥꯏꯔꯣ ꯍꯣꯏ ꯃꯣꯏ ꯊꯣꯏꯈ꯭ꯔꯦ ꯂꯣꯏꯔꯦ ꯋꯥꯔꯤ
ꯍꯣꯏ ꯃꯣꯏ ꯀꯩꯀꯩ ꯂꯝ ꯁꯥꯟꯅꯕꯅꯣ ꯑꯗꯨ ꯑꯗꯨ ꯁꯥꯟꯅꯕꯗꯣ ꯑꯃꯗꯨꯅ ꯀꯥꯒꯔꯤ ꯍꯥꯏ ꯇꯨꯃꯤ ꯂꯩꯈꯤꯅꯦꯕ
ꯃꯥꯅꯦ ꯃꯥꯅꯦ
ꯑꯔꯖꯦꯟꯇꯤꯅꯥꯒ ꯁꯥꯟꯅꯔꯣꯏꯅꯦꯕ ꯍꯧꯖꯤꯛ ꯇꯧꯔꯤꯁꯤꯦ
ꯃꯥꯅꯦ ꯃꯥꯅꯦ
ꯑꯣꯣꯟ ꯇꯧꯏ ꯑꯗꯨ ꯇꯧꯏ ꯔꯦꯄꯤꯤ ꯃꯤꯆꯪ ꯆꯪꯏ ꯑꯗꯨ ꯇꯧꯏꯒ ꯑꯗꯥ ꯇꯧꯋꯏꯒ ꯁꯤꯗꯗꯣꯏꯒ ꯑꯗꯒꯤ ꯁꯤꯕꯨ ꯕꯣꯜ ꯀꯥꯕ ꯆꯤꯡꯕꯗ ꯀꯃꯥꯏ ꯁꯥꯟꯅ ꯀꯥꯕ ꯈꯣꯠꯄ ꯪꯩ ꯃꯌꯥꯝꯁꯤꯅ ꯑꯩ ꯍꯥꯏꯅꯤꯡꯕꯗꯤ ꯀꯥꯔꯗꯤ ꯂꯣꯜꯂꯤꯦ ꯇꯨꯃꯤ ꯂꯩꯕꯤꯔꯣ ꯍꯥꯏꯕ ꯂꯩꯍꯧꯔꯕ ꯃꯣꯏꯅ ꯑꯀꯥꯕ ꯄꯣꯠꯇꯨꯗ ꯑꯣꯟꯁꯤꯟ ꯑꯣꯟꯁꯤꯟ ꯉ ꯏꯀꯥꯏꯗꯕ ꯈꯪꯗꯦꯕ
ꯍꯥꯏꯗꯤ ꯀꯩꯅꯣꯅꯤ ꯋꯥ ꯀꯞꯅꯩ ꯁꯥꯟꯅꯩꯁꯦ ꯑꯩꯈꯣꯏꯅ ꯁ꯭ꯋꯥꯏꯗꯒꯤ ꯔꯨꯜꯁ ꯍꯦꯛꯇ ꯁꯦꯝꯕ ꯌꯥꯕ ꯅꯠꯇꯦ ꯃꯤꯒꯤꯁꯨ ꯔꯨꯜꯁ ꯃꯌꯥꯝ ꯁꯦꯝꯃ ꯂꯩꯖꯩꯅꯤ
ꯑꯗꯨꯕꯨꯗꯤ ꯍꯟꯗꯛꯀꯤ ꯐꯤꯚꯥꯁꯤꯅ ꯈ꯭ꯋꯥꯏꯗꯒꯤ ꯆꯦꯛꯁꯤꯟꯕꯗꯤ ꯑꯣꯏꯔꯕꯅꯤ ꯍꯥꯏꯗꯤ ꯎꯗꯒꯤ ꯀꯩꯗꯒꯤ ꯒꯤ ꯃꯤ ꯂꯣꯏꯅ ꯑꯗꯨꯝ ꯈꯪꯅꯔ ꯉꯥꯛꯇꯅꯤꯀꯣ ꯍꯥꯏꯗꯨꯁꯨ
ꯃꯥꯅꯦ ꯔꯤꯐ꯭ꯔꯤꯐꯧ ꯀꯦꯃꯦꯔꯥ ꯍꯥꯞꯄꯤꯗꯨꯅꯦ
ꯑꯗꯨ ꯇꯧꯦ ꯌꯥꯔ ꯇꯧꯋꯦ ꯑꯗꯨꯝ ꯌꯦꯡꯊꯤꯔ ꯂꯩꯕꯅꯤ ꯃꯣꯏꯅ ꯇꯁꯦ
ꯑꯁ ꯀꯩꯅꯣ ꯅꯍꯥꯟ ꯀꯩꯅꯣꯅ ꯒꯣꯜ ꯆꯟꯕꯗꯣ ꯍꯥꯏ ꯑꯔꯖꯦꯟꯇꯤꯅꯥꯒꯤ ꯒꯣꯜ ꯆꯟꯕꯗꯣ ꯑꯣꯞꯁꯥꯏꯠ ꯇꯥꯔꯒꯦꯠ ꯇ ꯑꯗꯨꯒ ꯚꯤꯌꯥꯥꯔꯗ ꯌꯦꯡꯀꯥꯟꯗ ꯏꯟꯁꯥꯏꯠ ꯇꯥꯍꯜꯂꯦ ꯑꯃ ꯊꯣꯡꯕ ꯃꯃꯥꯏꯗꯤ ꯀꯥꯏꯗꯦ ꯍꯥꯏꯕ ꯑꯗꯒꯤ ꯏꯖꯤꯞꯇꯨꯅ ꯑꯃꯨꯛ ꯃꯤꯅ ꯇꯧꯅꯗꯕ ꯊꯕꯛꯀ ꯇꯧꯔꯤꯗꯣꯏꯗ꯭ꯔꯣ ꯃꯣꯏꯒꯤ ꯏꯁꯇꯥꯐ ꯀꯥꯡꯕꯨꯗꯣ ꯃꯤꯒꯤ ꯐꯨꯠꯕꯣꯜ ꯐꯤꯜ ꯍꯥꯏ ꯁꯥꯟꯅꯔꯤꯕ ꯄ꯭ꯂꯦ ꯃꯅꯨꯡꯒꯤ ꯐꯤꯜꯗꯨꯗ ꯆꯦꯟꯁꯤꯜꯂꯛꯇꯅꯒ ꯔꯦꯠ ꯀꯥꯔꯠꯀ ꯆꯥꯈꯩꯗꯣ
ꯑ
ꯏꯔꯣꯏꯠ ꯀꯥꯔꯝꯒ ꯌꯦꯂꯣ ꯀꯔꯝꯒꯅꯤ ꯃꯣꯏ ꯆꯥꯈꯩꯗ
ꯎꯝ
ꯑꯩ ꯏꯖꯤꯞꯇꯨꯅꯅꯥ ꯁꯨꯡꯀꯥꯏꯔꯦꯀ ꯍꯥꯏꯅꯤꯡꯗꯦ ꯃꯁꯛꯇꯨ ꯌꯦꯡꯕꯗꯀꯣ ꯄꯨꯔꯥ ꯃꯃꯤ ꯌꯦꯡ ꯃꯥꯡꯈꯩ ꯑꯃ ꯃꯣꯏ ꯄ꯭ꯂꯦꯌꯥꯔ ꯑꯃ ꯌꯥꯎꯕꯅꯤꯅꯦ ꯑꯃ ꯃꯃꯤꯒꯤ ꯀꯩꯅꯣ ꯇꯧꯕꯗꯣ ꯑꯃ ꯅꯨꯄꯤ ꯑꯃ ꯃꯨꯔꯇꯤ ꯑꯃ ꯂꯩꯕꯗꯣ ꯑꯥ ꯀꯨꯜꯂꯒ ꯂꯩꯕ ꯇꯥꯏꯞꯇ ꯑꯩ ꯁꯥꯎ ꯑꯩꯨꯏꯅ ꯀꯨꯟꯂ ꯂꯩꯕꯩ ꯇꯥꯏꯞꯇ ꯇꯧꯔꯒ ꯃꯃꯤꯒꯤ ꯒꯦꯠ ꯃꯃꯥꯡꯗ ꯑꯃ ꯂꯩꯕꯗꯣ ꯑꯃ ꯄꯤꯔꯥꯃꯤꯠꯀꯤ ꯑꯗꯨꯒꯤ ꯃꯁꯛꯇꯣ ꯃꯥꯟꯕ ꯑꯃ ꯌꯥꯎꯋꯦ ꯍꯥꯏꯕ
ꯎꯝ
ꯑꯩ ꯁꯨꯡ ꯀꯥꯏꯑꯦ ꯀꯥꯍꯟꯅꯤꯡꯗꯕꯕꯁꯤ ꯀꯤꯖꯩ ꯁ ꯑꯗꯒꯤ ꯃꯣꯏ ꯇꯤꯝꯗ ꯏꯖꯤꯞꯀꯤ ꯇꯤꯝꯗ ꯑꯃ ꯌꯥꯎꯕꯅꯤ ꯃꯃꯤꯡꯗꯣ ꯀ ꯄꯥꯡꯊꯣꯛꯈ꯭ꯔꯦ ꯈꯤꯇꯪ ꯊꯦꯡꯕ ꯄꯥꯡꯇꯨ ꯎꯇꯨ ꯁꯟꯅꯕ ꯑꯃ ꯌꯥꯎꯕꯅꯤꯅꯦ
ꯏꯗꯤꯞꯁꯦ ꯑꯩ ꯁꯤꯅ ꯑꯍꯥꯟꯕ ꯃꯥꯜꯂꯁꯤ ꯐꯩꯍꯕꯁꯦ ꯍꯥꯟꯅ ꯑꯩ ꯊꯦꯡꯅꯗꯦ
ꯈꯪꯗꯦ ꯑꯗꯨꯝ ꯍꯟꯗꯛꯀꯤ ꯄ꯭ꯂꯦꯁꯦ ꯑꯌꯥꯝꯕꯅ ꯂꯣꯏꯅ ꯐ ꯍꯥꯏꯗꯤ ꯂꯣꯏ ꯍꯩꯕꯩ ꯇꯥꯏꯞ ꯇꯧꯔꯤꯕꯣ
ꯑꯩ ꯑꯗꯣ ꯀꯟꯇ꯭ꯔꯤ ꯈꯔ ꯍꯟꯗꯛ ꯍꯦꯟꯒꯠꯂꯦꯅ ꯌꯥꯎꯕ
ꯍꯥꯥ
ꯌꯥꯝ ꯇꯤꯝꯗꯤ ꯌꯥꯝꯈꯠꯂꯤꯗꯅ ꯍꯗꯪ ꯐꯤꯚꯥꯁꯤꯅ ꯁꯥꯟꯅꯔꯔꯦ ꯑꯗꯣ ꯏꯖꯤꯞꯁꯦ ꯑꯍꯥꯟꯕꯅꯦꯕꯣꯏ ꯑꯣꯏꯅ ꯊꯦꯡꯅꯕ ꯑꯍꯥꯟꯕꯁꯨ ꯑꯣꯏ ꯑꯥ ꯃꯅꯤ꯭ꯔꯥ ꯑꯗꯨꯝ ꯕꯣꯜꯗꯤ ꯐꯖꯩ ꯑꯩꯁꯨꯁꯨ ꯑꯗꯨꯝ ꯐꯖꯩꯅ ꯐꯖꯕ ꯈꯣꯠ ꯐꯕ ꯁꯥꯟ ꯅꯦꯕ ꯃꯤ ꯃꯣꯏꯁꯨ ꯍꯩꯕꯅꯕꯨꯅꯦ ꯒꯣꯜ ꯆꯠꯂꯒꯗꯅ ꯍꯥꯟꯅ ꯐꯥꯔꯁꯞ ꯍꯥꯞ ꯊꯥꯗꯔꯤꯉꯥꯏꯗ ꯒꯣꯜꯗ ꯑꯩꯅ ꯆꯟꯈ꯭ꯔꯕꯅꯦꯕ ꯁꯥꯁꯀ꯭ꯇ ꯅꯤꯃꯝ ꯑꯃꯅꯤꯅꯤ
ꯅꯦꯝꯃꯝꯃꯅꯦ ꯅꯦꯝꯃꯝꯃꯝꯅꯦ ꯁꯚꯦꯟꯇꯤ ꯅꯥꯏꯟ ꯃꯤꯅꯠꯁ ꯃꯇꯨꯡꯗꯅꯦꯕ ꯅꯩꯔꯛꯏꯁꯦ ꯎ ꯑꯗꯨ ꯀꯥꯏꯗꯗꯤ ꯁꯤ ꯂꯣꯏꯔꯦ ꯄꯦꯅꯥꯟꯗꯣ ꯐꯦꯟ ꯃꯌꯥꯝꯁꯤꯅ ꯀꯩꯅꯣ ꯇꯧꯗꯅ ꯄꯣꯔꯦ ꯈꯣꯠꯂꯦ ꯑꯗꯩ ꯄꯦꯅꯥꯜꯇꯤꯗ ꯒꯣꯜ ꯆꯪ ꯉꯝꯗꯕꯗꯣ ꯀꯅꯥꯅꯦꯕ ꯍꯥꯏꯔꯒ ꯏꯁꯇꯦꯇꯁꯁꯤꯗ ꯂꯣꯏꯕꯅꯦꯃꯦ ꯑꯗꯨꯒ ꯉꯥꯏꯍꯥꯛ ꯂꯩꯔꯒ ꯑꯩ ꯕꯣꯜꯗ ꯊꯣꯏꯔ ꯃꯇꯨꯡꯗ ꯏꯁꯇꯦꯇꯁ ꯊꯤꯔꯛꯄ ꯑꯝꯇ ꯂꯩꯔꯝꯗꯦꯅꯦ
ꯒꯣꯜ ꯒꯣꯜ ꯀꯥꯏꯈꯤꯕꯗꯨꯣ ꯀꯅꯥꯅꯤ ꯍꯥꯏꯕꯗ ꯊꯣꯏꯅꯗ꯭ꯔꯣ
ꯑ ꯃ ꯑꯩꯅ ꯊꯥꯈꯤꯕ ꯚꯤꯗꯤꯑꯣ ꯑꯃ ꯂꯩꯗꯥꯏꯅꯦ ꯑ ꯑꯩꯈꯣꯏꯒꯤ ꯍꯣꯁꯇꯦꯜꯒꯤ ꯀꯣꯏꯂꯥꯎ ꯂꯥꯎꯕꯔꯣ
ꯂꯥꯎꯁꯟꯉꯩꯔꯥ
ꯍꯣꯏ ꯏꯃꯥꯟꯅꯕꯒꯗꯤ ꯑꯃꯨꯛ ꯀꯩꯅꯣ ꯇꯧꯋꯕ ꯐꯨꯔꯤꯠꯀꯧꯊꯣꯛꯑ ꯗꯥꯟꯁ ꯇꯧ ꯂꯩꯔꯝꯃꯦ ꯑꯗꯨꯁꯨ ꯃꯣꯏ ꯍꯣꯁꯇꯦꯜ ꯃꯃꯥ ꯄꯣꯔꯇꯨꯒꯜ ꯐꯦꯟ ꯃꯅꯥꯛꯇ ꯆꯪꯁꯤꯜꯂꯒ
ꯅꯣꯏ ꯊꯩꯅꯦ ꯄꯦꯟꯗꯕꯖ
ꯍꯣꯁꯇꯦꯜ ꯑꯅꯤꯁꯨ ꯑꯣꯟꯁꯤꯟꯗꯩꯅꯦꯕꯪꯕ ꯃꯌꯥꯝ ꯑꯃ
ꯎꯝ
ꯑꯃꯅ ꯄꯣꯔꯇꯨꯒꯜꯒ ꯍꯥꯏꯔꯗꯤ ꯍꯣꯁꯇꯦꯜ ꯑꯃꯅ ꯄꯣꯔꯇꯨꯒꯜꯒꯤ ꯐꯦꯟꯅꯦꯕ ꯑꯃ ꯍꯣꯁꯇꯦꯜ ꯑꯃꯅ ꯃꯦꯁꯤꯒꯤ ꯐꯦ ꯍꯥꯏꯗꯤꯥ ꯑꯥꯔꯖꯦꯟꯇꯤꯅꯥ ꯃꯥꯁꯨ ꯃꯦꯁꯤꯒꯤ ꯐꯦꯟꯅꯦꯕ ꯑꯁ ꯌꯥꯝ ꯊꯤ ꯌꯦꯡꯊꯤꯅꯕꯤꯅꯦꯕ ꯇꯧꯅꯩꯗꯣ ꯈꯪꯕ꯭ꯔꯥ
ꯎ ꯑꯣ ꯍꯥꯏꯗꯤ ꯗꯥꯏꯔꯦꯛ ꯂꯦꯞꯄꯒ ꯃꯈꯥꯗ ꯇꯧꯔꯛꯏꯗꯨ ꯄꯣꯠꯇꯣ ꯃꯩꯗꯤ ꯆꯠꯂꯦ ꯁꯞꯄ꯭ꯣꯔꯠ ꯇꯧꯋꯦ ꯑꯗꯨꯝ ꯑꯈꯣꯏ ꯇꯤꯝ ꯑꯣꯏꯕꯅꯤꯅ
ꯃꯥꯅꯦ ꯃꯦꯁꯤ ꯐꯣꯔ ꯑꯦꯕꯔꯒꯥ
ꯂꯁꯦ ꯉꯁꯤ ꯍꯌꯦꯡꯗ ꯍꯧꯗꯣꯏꯔꯥ
ꯀꯪꯗꯦ ꯍꯌꯦꯡꯕꯤꯍꯧꯗꯗ ꯑꯩ ꯌꯦꯡꯗ꯭ꯔꯤ ꯃꯩꯒꯤ ꯐꯤꯛꯁꯔꯗ ꯔꯥꯎꯟ ꯑꯣꯐ ꯁꯤꯛꯁꯇꯤꯟ ꯂꯣꯏꯈ꯭ꯔꯅꯤꯅ ꯀ꯭ꯋꯥꯇꯔ ꯐꯥꯏꯅꯦꯜꯗ
ꯐ꯭ꯔꯥꯟꯁꯇꯥꯥꯒꯨꯝ ꯇꯧꯔꯤꯅꯤꯍꯦ
ꯐ꯭ꯔꯥꯟꯁꯦ ꯀꯅꯥ ꯀꯗꯥꯗꯏꯖꯥꯅꯣ
ꯑꯩ
ꯐ꯭ꯔꯥꯟꯁꯀ ꯅꯣꯔꯋꯦꯒ ꯇꯥꯗꯤꯖꯠꯂ ꯅꯣꯔꯋꯦꯒ ꯑꯁ ꯅꯣꯔꯋꯦꯗꯣ ꯅꯣꯔꯔꯦꯒꯤ ꯍꯜꯂꯥꯟꯅꯗ ꯌꯥꯝ ꯅꯨꯡꯉꯥꯏꯑꯕ ꯌꯦꯡꯕ
ꯑꯦ ꯃꯤ ꯍꯥꯟꯅꯗꯩ ꯃꯃꯤꯡ ꯆꯠ ꯂꯩꯔ ꯃꯤꯗꯨꯕꯨ
ꯑꯗꯨꯅꯦ ꯍꯥꯏꯖꯦ ꯌꯦꯡꯕ ꯅꯨꯡꯉꯥꯏ ꯍꯥꯏꯗꯤ ꯍꯟꯗꯛꯀꯤ ꯋꯥꯜ ꯀꯞꯁꯤꯗꯅ ꯍꯦꯟꯅ ꯃꯃꯤꯡ ꯆꯠꯈꯠꯂꯛꯑꯦ ꯃꯥ
ꯇꯥꯏ
ꯍꯥꯏꯗꯤ ꯃꯥꯒꯤ ꯏꯁ ꯇꯧꯔꯤꯕ ꯑꯦꯛꯇꯤꯡ ꯅꯨꯡꯗꯤꯡ ꯄꯨꯔꯥ ꯆꯤꯜ ꯒꯥꯏꯅꯤꯃꯤ ꯄꯨꯔꯥ ꯍꯥꯏꯗꯤ ꯌꯥꯝ ꯊꯤꯅꯃꯛ ꯋꯥꯈꯜ ꯅꯨꯡꯉꯥꯏꯊꯣꯛꯑ ꯂꯩꯕ ꯑꯋꯥꯕ ꯈꯪꯗꯕꯩ ꯇꯥꯏꯞꯇ ꯍꯥꯏꯗꯤ ꯃꯉꯣꯟꯗ ꯔꯦꯁꯄꯦꯛ ꯇꯧꯔꯛꯇꯕ ꯃꯤꯗꯤ ꯃꯥꯅꯁꯨ ꯎꯁꯤꯠꯇꯕ ꯇꯥꯏꯞꯁꯨ ꯇꯧꯕꯅꯦ ꯑꯗꯒꯤ ꯃꯉꯣꯟꯗ ꯔꯦꯁꯄꯦꯛ ꯇꯧꯔꯛꯄ ꯃꯤꯗꯤ ꯃꯥꯅꯁꯨ ꯔꯦꯁꯄꯦꯛ ꯎꯠꯄ ꯇꯥꯏꯞ ꯇꯕ
ꯎꯝ
ꯇꯥꯗꯔꯦ ꯁꯦꯪꯅꯥ
ꯎꯃ ꯍꯨꯛ ꯅꯩ ꯃꯥ ꯍꯟꯗꯛꯀꯤ ꯒꯣꯜ ꯈꯨꯆꯟꯗꯣ
ꯑꯍꯣꯏ ꯍꯣꯏ ꯑꯃ ꯃꯥꯅ ꯀꯥꯎꯕꯗ ꯅꯨꯄꯥ ꯑꯃ ꯃꯃꯥꯏ ꯕꯣꯜꯗꯣ ꯁꯨꯞꯆꯟꯕꯗꯣꯡ ꯃꯃꯥꯏ ꯊꯥꯕꯗ ꯎ
ꯇꯥꯗꯔꯦ
ꯑꯗꯨꯅꯦ ꯌꯥꯝ ꯅꯣꯛꯅꯤꯡꯉꯤꯖꯦ ꯍꯥꯏꯗꯤ ꯕꯣꯜꯒꯥꯏꯖꯦ ꯑꯗꯥꯏꯅ ꯄꯥꯂ ꯁꯨꯞꯆꯟꯕ ꯒꯥꯏꯖꯦ ꯑꯗꯨꯗ ꯀꯥꯎꯔꯤꯕ ꯐꯣ꯭ꯔꯁꯇꯣ ꯀꯦꯗꯨꯛꯀꯤ ꯃꯇꯤꯛ ꯀꯜꯂꯦ ꯇꯥꯛꯄꯅꯦꯕ
ꯃꯤ ꯑꯥ ꯃꯁꯥꯒꯤ ꯐꯤꯕꯝꯗꯤ ꯌꯦꯡꯉꯗꯤ ꯕꯣꯜꯒꯖꯦ ꯀꯥꯎꯕꯗ ꯀꯣꯛ ꯀꯥꯏꯒꯗꯧ ꯃꯥꯜꯂꯦ
ꯑꯗꯨꯅꯦ ꯍꯥꯏꯖꯦ ꯋꯥꯡ ꯆꯥꯎꯔꯒ ꯑꯗꯨ ꯅꯣꯔꯌꯦꯒꯤ ꯃꯤꯖꯤꯡ ꯑꯗꯨ ꯍꯜꯂꯥꯜ ꯑꯌꯥꯡꯕ ꯃꯥꯟꯕꯅꯦ ꯍꯥꯏꯕ ꯃꯁꯛꯇꯣ
ꯑꯦ ꯑꯗꯨꯒꯤ ꯚꯥꯏꯔꯦꯟ ꯑꯃ ꯊꯦꯡꯅꯒ꯭ꯔꯤꯅꯤ ꯃꯣꯏ ꯃꯁꯝ ꯂꯣꯏ ꯈꯥꯛꯑꯒ ꯍꯂꯥꯡꯒꯤ ꯇꯥꯏꯞꯇ ꯑꯣ ꯍꯣꯏ ꯍꯣꯏ ꯃꯥꯟꯕꯨꯗꯤ ꯌꯥꯝ ꯌꯥꯎꯋꯤꯗꯣ ꯑꯁꯦꯡꯕꯒꯤ
ꯎꯝ ꯑꯃ ꯍꯂꯥꯟꯒ ꯑꯃ ꯇꯤꯜꯍꯧ ꯑꯃ ꯇꯤꯜꯍꯧ ꯑꯃ ꯏꯁꯤꯡ ꯇꯤꯜꯍꯧ ꯑꯃꯒ ꯀꯝꯄꯤꯌ꯭ꯔ ꯇꯧꯕꯗꯧꯉꯣ ꯃꯁꯛꯇꯣ
ꯑ ꯃꯥꯏ ꯕꯥꯏꯔꯦꯟ ꯌꯥꯝ ꯆꯠꯂꯤꯗ ꯆꯥꯔꯝꯕꯗꯒꯤ ꯃꯇꯣꯝꯗ ꯃꯤꯡꯖꯦꯟ ꯌꯦꯡꯖꯤꯜꯂꯣꯏ ꯈꯪꯕꯒꯤ
ꯑꯗꯨꯗꯣ ꯑꯦ ꯑꯥꯏꯅꯦ ꯍꯥꯏꯌꯦ
ꯑꯣ ꯃꯥꯟꯗꯤ ꯌꯥꯝ ꯃꯥꯜꯂꯦ ꯑꯗꯨꯗꯣ
ꯎꯝ ꯈꯪꯉꯤꯗꯨꯁꯨ ꯄꯨꯂꯞꯀ ꯎꯝꯖꯜꯂ ꯁꯥꯏ ꯂꯩꯔꯒ
ꯆꯥꯏꯌꯦ ꯐꯨꯜꯂ ꯁꯤꯗꯧ ꯃꯥꯜꯂꯦꯅꯦ ꯀꯤꯠ ꯇꯞꯇꯥꯏꯅ ꯅꯝꯖꯤꯜꯂꯦꯔꯒ
ꯇꯛ ꯃꯣꯏ ꯋꯥꯔꯜ ꯀꯞ ꯁꯥꯟꯅꯕꯒꯤ ꯑꯥ ꯀꯩꯅꯣꯒꯤ ꯅꯣꯔꯋꯦ ꯀꯥꯡꯕꯨꯒꯤ ꯃꯣꯏ ꯆꯥꯅꯕ ꯃꯁꯥꯏ ꯀꯟꯇ꯭ꯔꯤꯗꯒꯤ ꯀꯦꯖꯤ ꯀꯨꯟꯊ꯭ꯔꯥ ꯍꯥꯏꯕ ꯀꯌꯥꯅꯣꯝ ꯄꯨ ꯂꯥꯛꯑꯦ ꯍꯥꯏꯕꯅꯤ ꯀꯦ ꯖꯤ ꯀꯌꯥꯅꯣꯝ ꯄꯨ ꯂꯥꯛꯑꯦ ꯍꯥꯏꯕꯅꯤ ꯍꯥꯏꯗꯤ ꯃꯣꯏ ꯑꯇꯣꯞꯄ ꯀꯟꯇ꯭ꯔꯤꯗ ꯃꯣꯏ ꯆꯤꯟꯖꯥꯛꯁꯨ ꯃꯥꯟꯅꯗꯦꯅ ꯆꯥꯕ ꯈꯣꯠꯄꯩ ꯃꯑꯣꯡ ꯃꯇꯧ ꯑꯗꯩ ꯑꯇꯩꯗꯤ ꯃꯁꯂꯥ ꯅꯨꯡꯁꯂꯥ ꯌꯥꯝ ꯆꯥꯏꯕ ꯈꯣꯠꯄ ꯑꯗꯨ ꯃꯥꯟꯅꯗꯕꯩ ꯃꯣꯏ ꯃꯌꯨꯝꯗ